ꯍꯨꯏ ꯇꯥꯕꯔꯣ
ꯅꯣꯛꯀꯅꯣ ꯆꯩ ꯆꯥꯒꯅꯤ ꯑꯉꯥꯡꯅ ꯅꯣꯛꯄ ꯁꯥꯕ꯫ ꯀꯩ ꯏꯟꯁꯥꯡ ꯆꯥꯔꯛꯀꯦ ꯫
ꯎ ꯏꯟꯈꯥꯡ ꯃꯌꯥꯝꯂꯛ ꯆꯥꯔꯦ꯫ ꯎꯠꯇꯤ ꯒ ꯀꯥꯡꯁꯣꯏꯒ ꯆꯥꯏꯌꯦ
ꯅꯨꯡꯇꯤ ꯑꯩꯔꯣ ꯍꯥꯏꯗꯤ ꯑꯩꯗꯤ ꯌꯥꯝ ꯑꯍꯥꯎ ꯑꯍꯥꯎꯕ ꯊꯣꯡꯉ ꯆꯥꯏꯅ ꯌꯦꯟꯖꯨ ꯊꯣꯡꯉꯦ
ꯎꯝ
ꯑꯣꯛꯁꯥꯖꯨ ꯊꯣꯡꯉꯦ ꯑꯁ ꯌꯥꯝ ꯍꯥꯎꯅ ꯆꯥ ꯈ꯭ꯔꯦ ꯉꯆꯥꯥꯏꯗꯣ ꯄꯨꯛ ꯄꯨꯛꯇꯣ ꯌꯥꯝ ꯀꯩꯅꯣ ꯂꯩꯐꯝꯗꯣ ꯅꯨꯡꯉꯥꯏꯗ꯭ꯔꯦꯕ ꯌꯥꯝ ꯆꯥꯁꯤꯟꯕꯒꯤꯀꯣ ꯑꯁ ꯗꯦꯁꯤꯁꯟꯁ ꯇꯤ ꯉꯝꯗꯕ ꯃꯥꯜꯂꯦꯀꯣ ꯈꯪꯗꯦ ꯑꯁ ꯌꯥꯝ ꯌꯥꯝ ꯆꯥꯃꯜꯂꯁꯨ ꯑꯁ ꯐꯠꯄꯖꯥꯠꯅꯤꯀꯣ
ꯎꯝ
ꯀꯩꯅꯣ ꯃꯦꯠꯂꯤꯗꯣ ꯇꯨꯛ ꯇꯨ ꯇꯥꯛ
ꯑꯩꯖꯨ ꯃꯦꯠꯇꯦꯍꯦ
ꯇꯥꯃꯣꯟ ꯑꯃ ꯇꯥꯔꯛꯏꯗ ꯑꯣ ꯍꯣꯏ ꯍꯣꯏ ꯍꯥꯏꯌꯣ ꯀꯥꯏꯗꯦ ꯍꯣꯏ ꯍꯥꯏꯗꯤꯅ
ꯑꯆꯤ ꯅꯣꯛꯅꯤꯡꯕ ꯌꯥꯎꯕ꯭ꯔꯣ ꯅꯣꯛꯅꯣ ꯅꯣꯛꯀꯅꯣ ꯀꯣ ꯅꯣꯛꯅꯤꯡꯕ ꯑꯃꯐꯥꯎ ꯂꯩꯇꯕꯅꯦ ꯑꯩ ꯑꯩ ꯍꯥꯏꯔꯤ ꯈꯣꯏꯅ ꯈꯜꯂꯨꯕ꯭ꯔꯣ ꯑꯥ
ꯐꯝꯃꯨ
ꯁꯦꯔꯥꯟ ꯇꯨꯔꯥꯟ ꯅꯗꯦ ꯁꯦꯔꯥꯟ ꯇꯨꯔꯥꯟ ꯅꯠꯇꯦ ꯁꯦꯔꯥꯟ ꯇꯨꯔꯥꯟ ꯃꯥꯜꯂꯒ ꯌꯥꯝꯅꯣꯛ ꯄ ꯃꯥꯜꯂꯦꯗ ꯎꯁꯤꯠꯇꯕ ꯃꯥꯜꯂꯦꯗ
ꯇꯧꯔꯤ ꯅꯠꯇ꯭ꯔꯥ
ꯌꯨ ꯎꯁꯤꯠꯇꯕꯤ ꯊꯥꯒꯠꯂꯣ ꯊꯥꯒꯠꯂꯣ ꯀꯤ ꯃꯤꯍꯨꯟꯁꯦ ꯌꯧ ꯑꯥ ꯑꯥꯗ ꯇꯨꯛ ꯇꯨꯛ ꯇꯨꯛ ꯇꯨꯛ ꯂꯥꯎꯕ꯭ꯔꯥ
ꯄꯥꯏꯊꯣꯟꯒꯤ ꯀꯔꯤꯒꯤ ꯀꯔꯤꯒꯤ
ꯈꯪꯗ꯭ꯔꯦ
ꯂꯥꯎ ꯍꯌꯦꯡ ꯂꯧ ꯁꯨꯕ ꯆꯠꯁꯤ ꯂꯥꯎ
ꯂꯧ ꯑꯁꯤ ꯉꯥꯎꯔꯦ ꯀꯣꯅ ꯉꯥꯎꯕ ꯍꯤꯗꯥꯛ ꯆꯥꯗ꯭ꯔꯗꯤ ꯌꯥꯔꯔꯣꯏ ꯍꯤꯗꯥꯛ ꯄꯤꯔꯣꯔꯣ ꯑꯩ ꯂꯩꯕꯤꯔꯣꯑꯣꯔꯣ
ꯍꯥꯥ
ꯑꯉꯥꯎꯕ ꯍꯤꯗꯥꯛ ꯁꯦ ꯆꯥꯗ꯭ꯔꯗꯤ ꯌꯥꯔꯔꯣꯏ ꯃꯔꯝ ꯂꯩꯇ꯭ꯔ ꯅꯣꯛ ꯄꯪꯅꯣ ꯅꯣꯛ ꯉꯅꯤꯡꯉꯥꯏꯅꯤ ꯁꯦꯝꯍꯧꯔꯗꯤ ꯌꯥꯔꯣꯏꯗꯤ ꯀꯣ
ꯇꯧꯗ꯭ꯔꯗꯤ ꯌꯥꯔꯔꯣꯏ ꯌꯥꯝ ꯇꯨꯝꯅꯤꯡꯉꯕ ꯕꯣ ꯍꯥꯥ ꯍꯣ ꯇꯥꯕ꯭ꯔꯣ ꯇꯥꯕ꯭ꯔꯣ ꯇꯥꯕ꯭ꯔꯣ ꯇꯥꯗꯕ꯭ꯔꯣ ꯇꯥꯕ꯭ꯔꯣ ꯑꯣ ꯃꯥꯥꯒ ꯑꯗꯣ ꯍꯜꯂꯛꯑꯦ ꯍꯧꯖꯤꯛ ꯍꯜꯂꯛꯑꯦ
ꯍꯣꯏ ꯑꯩ ꯅꯨꯄꯥꯅ ꯊꯤꯔꯒ ꯍꯜꯂꯛꯄ
ꯎꯝ ꯅꯣꯏ ꯃꯤꯒꯤ ꯔꯣꯝꯗꯥ ꯀꯩꯅꯣ ꯇꯧꯅꯨ ꯎꯠꯁꯨ ꯎꯤ ꯎꯇꯤ ꯎꯇꯤ ꯂꯩ ꯌꯥꯝ ꯂꯩꯕ ꯃꯥꯜꯂꯀꯣ ꯅꯣꯏꯗ
ꯎꯝ
ꯂꯩ
ꯀꯩ ꯍꯥꯏꯕ ꯅꯦꯠꯋꯥꯀ ꯁꯨ ꯅꯨꯡꯉꯥꯏꯇꯦꯍꯦ ꯁꯣꯔꯤ
ꯅꯪ ꯀꯣ ꯑꯩ ꯍꯥꯏꯗ꯭ꯔꯣ ꯅꯪ ꯍꯥꯥ ꯐꯨ ꯐꯨꯅꯤꯡꯉꯛꯑꯦꯗ
ꯑꯁꯦꯡꯕꯅꯦ
ꯑꯩꯅ ꯍꯥꯏꯗ꯭ꯔꯣ ꯑꯩꯅ ꯍꯥꯏꯗ꯭ꯔꯣ ꯆꯨꯟꯗ꯭ꯔꯣ ꯑꯩꯅ ꯍꯥꯏꯗ꯭ꯔꯣ ꯅꯪ ꯂꯣꯏꯔꯦ
ꯑꯗꯨ ꯍꯦꯕꯤꯔꯛꯑꯣꯒꯤ ꯑꯥ
ꯑꯥ ꯍꯧꯖꯤꯛ ꯑꯥ ꯑꯩꯒꯤ ꯈꯨꯠꯁꯦꯜꯂꯤ ꯂꯦꯡꯕ ꯐꯨꯅꯤꯡꯕꯅ ꯐꯨꯅꯤꯡꯕꯅ ꯂꯦꯡꯕ ꯍꯧꯔꯛꯑꯦ ꯅꯪꯀꯣ ꯑꯥ ꯑꯦ ꯐꯨꯔꯦ ꯐꯔꯣꯏ ꯐꯒꯤ ꯇꯕꯅꯦ ꯐꯒꯤ ꯇꯕꯅꯦ
ꯅꯪ ꯑꯩ ꯐꯨꯒꯦꯗ ꯂꯣꯏꯔꯦ ꯍꯥꯏꯒꯦ ꯇꯧꯅꯦ ꯍꯥ
ꯋꯥꯔꯛꯑꯦ ꯋꯥꯔꯛꯑꯦ
ꯋꯥꯒꯅꯨ ꯃꯥꯁꯥꯁ ꯇꯧꯕꯤꯒꯦ ꯂꯥꯎ
ꯁꯦꯁ
ꯀꯃꯥꯏꯅ ꯇꯧꯒꯅꯤ ꯍꯪꯕ꯭ꯔꯥ ꯐꯖꯅ ꯅꯨꯡꯉꯥꯏꯅꯤ
ꯍꯧꯒꯠꯄ ꯉꯝꯃꯣꯏ ꯑꯩꯅ ꯃꯁꯥ ꯇꯧꯔꯗꯤ ꯍꯌꯦꯡ ꯍꯌꯦꯡ
ꯍꯣꯏ ꯍꯣꯏ ꯍꯣꯏ ꯊꯖꯔꯦꯍꯦ
ꯍꯣꯏ ꯊꯥꯖꯔꯨꯔꯣꯅꯨ ꯅꯪꯗꯤ ꯑꯩꯅ ꯉꯥꯡꯕ
ꯊꯖꯔꯣꯏ ꯅꯪ
ꯌꯥꯔꯦ
ꯎꯝ ꯎꯝ ꯌꯨ ꯌꯨ ꯕ꯭ꯂꯥꯗꯤ ꯁꯥꯏꯖ
ꯍ‌ꯦ ꯍꯥꯏ ꯑꯪꯒ꯭ꯔꯥꯖꯤꯁꯤꯗꯤ ꯑꯩ ꯁꯤꯔꯦꯗ ꯅ‌ꯣꯛꯅꯤꯡꯕꯅ ꯆꯠꯂꯅꯨ ꯑ ꯐꯥꯒꯤ ꯇꯧꯕꯅꯤ
ꯎꯝ ꯑꯀꯣ ꯉꯔꯪ
ꯐꯠꯇꯕꯅꯦ ꯀꯞꯄꯦ ꯍꯥꯏꯕꯅꯦ ꯗꯨꯝ ꯅꯣꯛꯃꯜꯂꯁꯨ ꯎꯝ ꯀꯞꯅꯤꯡꯕ꯭ꯔꯥ ꯍꯥ ꯌꯨ ꯀꯞꯅꯤꯡꯕ꯭ꯔꯥ
ꯂꯩꯇ꯭ꯔꯤ ꯂꯥꯛꯄ ꯅꯠꯇ꯭ꯔꯣ ꯃꯥꯏ ꯂꯥꯛꯄ ꯇꯝꯅꯤꯡꯗꯦꯍꯦ
ꯂꯥꯛꯇ‌ꯦ ꯍꯥꯏꯔꯒ ꯅꯁꯥꯏꯗꯒꯤ ꯂꯥꯛꯇ‌ꯦ ꯍꯥꯏꯔꯒ ꯌꯥꯔ‌ꯦ
ꯑꯣ
ꯑꯩꯅ ꯐꯨꯔꯗꯤ ꯀꯞꯀꯅꯤ
ꯀꯥꯞꯄꯔꯣꯏ ꯀꯥꯞꯄꯔꯣꯏ
ꯀꯞꯇ꯭ꯔꯗꯤ ꯈꯠꯅꯔꯅꯤ
ꯎꯝ ꯈꯠꯅꯕ ꯍꯥꯏꯕꯁ‌ꯦ ꯌꯥꯝ ꯅꯨꯡꯉꯥꯏꯕ ꯊꯕꯛꯔ‌ꯣ
ꯅꯨꯡꯉꯥꯏꯇ‌ꯦ
ꯍꯟꯅꯞꯄꯥ
ꯎꯝ
ꯈꯠꯅꯕꯁꯦ ꯌꯥꯝ ꯅꯨꯡꯉꯥꯏꯕ ꯃꯥꯜꯂꯤꯀꯣ
ꯅꯨꯡꯉꯥꯏꯔꯝꯅꯤ ꯑꯩ ꯗꯤ ꯅꯨꯡꯉꯥꯏꯇ‌ꯦ
ꯈꯠꯅꯕꯁꯦ ꯌꯥꯝ ꯅꯨꯡꯉꯥꯏ ꯃꯥꯜꯂꯦ ꯈꯪꯗꯦ ꯃꯤꯗꯤ ꯑꯗꯨꯝ ꯇ‌ꯣꯛꯅ ꯏꯗꯤ ꯅꯪꯗꯤ ꯎꯗ꯭ꯔꯣ
ꯎꯏꯅ ꯃꯌꯥꯝ ꯎꯏꯅ
ꯑꯣ
ꯑꯩ ꯃꯅꯥꯛꯇꯁꯨ ꯇꯧꯕ ꯎꯈ꯭ꯔ‌ꯦ
ꯑꯣ
ꯎꯝ
ꯑꯗꯣ ꯐꯖꯕ꯭ꯔꯣ ꯌꯦꯡꯕꯗ ꯀꯩꯅꯣ ꯍꯥꯏꯁꯦꯔꯥ ꯌꯦꯡꯕ ꯅꯨꯡꯉꯥꯏꯔꯝ ꯐꯤꯂꯤꯡ ꯑꯩꯗꯤ ꯌꯦꯡꯕ ꯅꯨꯡꯉꯥꯏꯅꯦ ꯀꯩꯅꯣ
ꯅꯨꯡꯉꯥꯏꯔꯝꯅꯤ ꯅꯪꯗꯤ ꯌꯥꯝꯅ
ꯎꯝ ꯌꯦꯡꯕꯀꯥꯟꯗꯀꯣ ꯑꯁ ꯃꯤ ꯀꯩ ꯀꯩ ꯀꯦꯝꯇ ꯇꯧꯕ ꯑꯗꯨꯝ ꯂꯩꯕ ꯁꯔꯨꯛꯇꯤ ꯑꯗꯨ ꯌꯦꯡꯕꯅ ꯅꯨꯡꯉꯥꯏꯅꯦ
ꯎꯝ ꯅꯨꯡꯉꯥꯏꯔꯝ ꯃꯥꯅꯤ
ꯂꯩ ꯂꯩꯕꯁꯨ ꯅꯨꯡꯉꯥꯏꯅꯤꯀꯣ
ꯎꯝ ꯋꯥ ꯉꯥꯡꯕꯗꯤ ꯍꯩꯔꯦ ꯍꯩꯌꯦ ꯁꯤ ꯄꯥꯏꯕꯗꯒꯤ ꯍꯩꯈ꯭ꯔꯦ
ꯍꯩꯇꯕ ꯍꯩ ꯍꯩꯇꯕ ꯍꯩꯗꯤ ꯍꯩꯇꯦ ꯍꯇ ꯅꯣꯏꯒꯨꯝꯕ ꯅꯠꯇꯦ
ꯆꯩꯗꯣ ꯆꯩ
ꯑꯥ ꯈꯤꯇꯪ ꯇꯪ
ꯍꯣ ꯑꯩꯈꯣꯏꯗꯤ ꯈꯪꯕ꯭ꯔꯥ ꯈꯪꯅꯕ ꯃꯤ ꯈꯪꯅꯕ ꯃꯤꯇꯪꯅ ꯉꯥꯡꯉꯥꯅꯤ ꯈꯪꯅꯕ ꯃꯤꯗꯪꯗꯥ ꯉꯥꯡꯉꯥꯅꯤ ꯈꯪꯅꯗꯕ ꯃꯤꯗꯗꯤ ꯋꯥ ꯑꯃꯐꯥꯎ ꯍꯥꯏꯔꯥꯔꯣ ꯈꯝꯕꯔꯣ
ꯑꯗꯨꯒꯨꯝꯕ ꯃꯤꯔꯣ ꯍꯣ
ꯁꯥꯏꯗꯔꯤ ꯎꯝ ꯌꯥꯝ ꯁꯥꯢ
ꯂꯣꯏꯔꯦ ꯀꯗꯥ ꯑ
ꯎꯝ ꯑꯍ ꯍꯥ
ꯈꯅꯥꯎꯁꯦ ꯌꯥꯗ꯭ꯔꯦ ꯅꯪ
ꯈꯥꯅꯥꯎꯁꯦ ꯀꯩꯅꯣꯝ ꯇꯧꯈ꯭ꯔꯦꯗꯥ ꯏꯁꯤꯡ ꯏꯁꯤꯡꯁꯨ ꯊꯪꯃꯜꯂꯁꯨ ꯌꯥꯝ ꯅꯨꯡꯉꯥꯏ ꯄꯨꯛꯇꯣ ꯆꯥꯎꯊꯣꯔꯛꯑꯦꯀꯣ
ꯑꯦ ꯏꯁꯤꯡ ꯊꯛꯕꯕꯨ ꯄꯨꯛ ꯆꯥꯎꯊꯣꯔꯛꯑꯦ ꯀꯅꯥ ꯍꯥꯏꯕ ꯋꯥꯔꯣ
ꯑ ꯑꯣ
ꯋꯥꯁꯔꯨꯝ ꯆꯪꯕꯅ ꯑꯃꯐꯥꯎ ꯌꯥꯔꯔꯣꯏ ꯏꯁꯤꯡ ꯊꯛꯕ ꯑꯗꯨꯒꯤ ꯑꯣ ꯍꯣꯍꯣꯍꯣꯍꯣꯍꯣꯍꯣꯍꯣꯍꯣꯍꯣ
ꯑꯥꯅ
ꯀꯩꯁꯨꯍꯥꯏꯗꯦꯗ
ꯑꯉꯥꯎ ꯑꯉꯥꯎꯕ ꯃꯥꯜꯂꯛꯑꯦ ꯅꯣꯛꯀꯅꯣ ꯍꯥꯏꯔꯤꯗꯣ ꯑꯉꯥꯎꯕꯁꯦ ꯄꯪꯅꯣꯅꯣꯛꯒ ꯅꯣꯛꯄꯅꯦꯕꯥ
ꯎꯝ
ꯄꯪꯅꯣꯛ ꯅꯣꯛꯔꯒ ꯀꯩꯅꯣ ꯑꯁ ꯃꯤ ꯃꯤꯅꯔꯦꯡ ꯀꯥꯟꯗ ꯑꯣ ꯁꯤꯁꯦ ꯑꯉꯥꯎꯕ ꯑꯣ ꯃꯀꯣꯛꯇ ꯕꯦꯔꯥ ꯂꯩꯕ ꯃꯤꯅꯤꯅꯦ ꯀꯥꯏꯅ ꯈꯟꯒꯤꯅꯤ ꯀꯣ
ꯈꯜꯂꯣꯢꯌꯦꯅ
ꯗꯨꯃꯥꯏ ꯈꯂꯒ ꯏꯁ ꯈꯥꯟ ꯈꯥꯟꯒꯃꯤ ꯈꯥꯟꯒꯃꯤ
ꯃꯤ ꯃꯃꯥꯡꯗ ꯍꯦꯛꯇ ꯅꯣꯛꯄ ꯌꯥꯕ꯭ꯔꯥ ꯄꯨꯡꯅꯣꯛꯇ ꯑꯩ ꯅꯪ ꯃꯃꯥꯡ ꯑꯣꯏꯕꯩ ꯅꯣꯛꯄꯩ ꯋꯥꯅꯤ ꯅꯣꯛꯑꯥꯔꯣꯏ ꯅꯣꯛꯑꯥꯔꯣꯏ ꯐꯔꯦ ꯐꯔꯦ
ꯁꯦꯁ
ꯐ꯭ꯔꯦꯅ ꯐꯔꯦꯅ
ꯏꯁ ꯏꯁ
ꯑꯥ ꯇꯨꯃꯤꯟꯅ ꯂꯩꯈ꯭ꯔꯒꯦ
ꯁꯦꯁ ꯀꯥꯡ ꯌꯥꯝꯕ꯭ꯔꯣ ꯅꯣꯏꯗꯥ
ꯌꯥꯝꯗꯦ ꯃꯣꯁꯀꯤꯇꯣ ꯅꯦꯠ ꯍꯥꯞꯈ꯭ꯔꯦ ꯉꯁꯤꯗꯤ ꯊꯥꯏ ꯉꯁꯥꯏ ꯉꯁꯥꯏ ꯊꯥꯕꯅꯦ ꯍꯧꯖꯤꯛꯄꯨꯗꯤ ꯃꯨꯠꯂꯝꯒꯅꯤ
ꯑꯣ
ꯀꯪꯈꯟꯅꯕ ꯍꯧꯖꯤꯛ
ꯑꯣ ꯅꯣꯏ ꯀꯥꯡꯈꯟꯗ‌ꯣ ꯀꯥꯡꯅ ꯆꯪꯈꯤꯅꯤꯀꯣ
ꯑꯣ ꯅꯪ ꯑꯗꯨꯃꯥꯏꯅ ꯇꯧꯗꯦ ꯑꯩꯈꯣꯏꯗꯤ ꯐꯖꯅ ꯀꯟꯊꯣꯛꯑꯦꯗꯅ ꯑꯗꯨꯒ ꯊꯥꯕ ꯌ‌ꯦꯞꯁꯤꯜꯂꯒ ꯅꯪꯗꯤꯀꯣ ꯅꯪꯅ ꯊꯥꯕꯁꯦ ꯍꯥꯏꯔꯛꯀꯦꯀꯣ ꯖꯠ ꯊꯥꯗꯔꯅꯤ ꯑꯗꯨꯒ ꯑꯗꯨꯝ ꯊꯝꯈ꯭ꯔꯅꯤ ꯂꯣꯏꯔꯦ ꯈꯔ ꯌ‌ꯦꯞꯄꯒ
ꯁꯦꯁ
ꯀꯥꯡ ꯑꯗꯨꯝ ꯆꯪꯉꯅꯤ
ꯎꯕ ꯖꯥꯠꯅꯤꯀꯣ ꯂꯥ
ꯎꯏꯌꯦ ꯑꯩꯗꯤ ꯏꯁꯣꯔꯅꯤꯅ
ꯎꯕ ꯇꯥꯏ꯭ꯞꯇ ꯇꯧꯋꯦꯕ ꯋꯥꯉꯥꯡ ꯁꯉꯥꯡꯁꯦ ꯑꯁ ꯎꯔꯕꯅꯤꯅ ꯉꯥꯡꯕꯗꯤ ꯀꯣ ꯗ꯭ꯔꯔ ꯗ꯭ꯔ ꯐꯖꯅ ꯐꯖꯅ ꯉꯥꯡꯉ‌ꯦꯕ
ꯑꯩ ꯅꯪ ꯅꯪꯒꯤꯗ ꯇꯨꯃꯤꯟꯅ ꯂꯩꯔꯝꯃꯤ ꯅꯪ ꯎꯍꯧꯗꯕꯩ ꯋꯥꯅꯤ
ꯎꯪ ꯑꯩꯗꯤ ꯎꯗꯕ
ꯎꯝꯅꯦ ꯅꯉꯣꯟꯗꯩ ꯂꯣꯠꯄ
ꯁ‌ꯦꯁ
ꯅꯪ ꯂꯥꯛꯄꯗ ꯂꯣꯠꯂꯒ ꯂꯩꯕ
ꯄꯤꯁ ꯍꯥ ꯍꯛꯀꯥꯝ ꯆꯟꯉꯦ ꯀꯩꯒꯤꯅꯣ ꯑ
ꯇꯨꯝꯅꯤꯡꯕꯒꯤ ꯁꯥꯏꯌꯦ ꯌꯥꯝꯅ
ꯑꯣꯏꯁ ꯐꯦꯟ ꯀꯩꯅꯣ ꯍꯧꯖꯤꯛꯇꯤ ꯉꯥꯏ ꯉꯥꯏꯔꯦꯅ
ꯃꯩ ꯂꯥꯛꯇꯦ ꯍꯥꯏꯔꯒ
ꯑꯣ
ꯑꯗꯨꯒꯤ ꯁꯥꯏꯌꯦ ꯑꯣꯝ ꯑꯣꯝꯆꯥꯛꯅꯩꯌ‌ꯦ
ꯑꯩꯁꯦ ꯆꯥꯛꯄ ꯃꯥꯟꯕ꯭ꯔ‌ꯣ